ꯍꯜꯂꯣ
ꯑꯣ ꯁꯋꯥꯗꯣ ꯑꯩꯅ ꯅꯠꯇꯦꯀꯣ
ꯍꯧꯖꯤꯛꯀꯤꯗꯣ ꯃꯁꯥ ꯃꯇꯊꯣꯝꯇ ꯀꯛꯏꯔꯣ ꯀꯃꯥꯏꯅ ꯀꯛꯏꯅꯣ ꯈꯪꯗ꯭ꯔꯦ ꯃꯕꯨ ꯑꯗꯨꯝ ꯇꯉꯅꯦ ꯑꯩꯁꯨ ꯋꯥꯀ ꯁꯪꯒꯥꯡꯒꯤꯀꯥꯟꯗꯒꯠꯈ꯭ꯔꯦꯕ
ꯑꯣ ꯑꯩꯁꯨꯅꯦ
ꯑꯗꯨꯅ ꯀꯣꯏꯁꯟ ꯀꯟꯅ ꯍꯪꯉꯤꯀꯥꯟꯗꯅꯦꯕ
ꯑꯣ ꯈꯪꯗꯦꯗ ꯑꯩꯗꯤ ꯑꯩꯅꯗꯤ ꯇꯧꯗꯦ ꯃꯊꯟꯇ ꯑꯣꯏꯔꯝꯅꯦ
ꯔꯤꯂꯤꯖꯟ ꯃꯥꯟꯅꯕ ꯈꯪꯅꯩꯔꯕ
ꯍꯥꯥ
ꯔꯤꯂꯤꯖꯟ ꯃꯥꯟꯅꯕ ꯈꯪꯅꯩꯔꯕ
ꯑꯥꯎ ꯅꯪꯗꯤꯦ
ꯑꯩꯗꯤ ꯀꯩꯅꯣ ꯕ꯭ꯔꯦꯛꯅꯦ
ꯑꯣ ꯑꯣ ꯑꯩꯗꯤ ꯆꯍꯤ ꯑꯅꯤꯅꯤ ꯍꯦꯜꯂꯦ ꯑꯩꯗꯤ ꯑꯩꯣꯏ ꯈꯟꯗꯒꯤꯅꯦ ꯍꯥꯏ
ꯑꯅꯤ ꯁꯨꯔꯦ ꯍꯥꯏꯕ꯭ꯔꯥ
ꯎꯝ ꯆꯍꯤ ꯑꯅꯤ ꯍꯦꯜꯂꯦ
ꯑꯩꯈꯣꯏꯁꯨ ꯍꯦꯜꯂꯦ ꯆꯍꯤ ꯑꯍꯨꯝ ꯁꯨꯔꯦ ꯆꯍꯤ ꯑꯍꯨꯝ ꯑꯥ ꯈꯨꯔꯦ ꯑꯗꯨꯒ ꯍꯧꯖꯤꯛ ꯕ꯭ꯔꯦꯛ ꯂꯩꯈ꯭ꯔꯦ
ꯀꯒꯤꯦ
ꯑꯩꯉꯣꯟꯗ ꯃꯥꯅ ꯂꯥꯟꯅ ꯂꯧꯈꯤꯕ ꯑꯗꯨꯗꯨꯒꯤꯅꯦ ꯑꯁ ꯈꯪꯗꯦ ꯑꯩꯁꯨ ꯋꯥꯔꯦ ꯌꯥꯝꯅ
ꯑ ꯑꯗꯨꯃꯥꯏꯅ ꯇꯧꯕꯧꯕꯅꯤꯉ ꯑꯩꯁꯨꯦꯣꯏ ꯍꯣꯏ ꯏꯕꯥꯅꯤꯗꯣ ꯑꯩꯅ ꯇꯝꯄꯥꯛꯇ ꯂꯩꯔꯗꯤ ꯏꯃꯥꯁꯨ ꯂꯩꯔꯦ ꯑꯣꯗ ꯂꯩ ꯍꯥꯏꯁꯤꯦ ꯑ ꯑꯩꯁꯨ ꯂꯩꯌꯦꯦ ꯍꯥꯏꯕꯗꯣ ꯎꯝ ꯍꯧꯖꯤꯛꯀꯥꯟꯁꯦ ꯃꯥꯅ ꯈꯨꯟꯗ ꯂꯩꯕ ꯑꯩꯅ ꯇꯝꯄꯥꯛꯇ ꯂꯩꯕ ꯑꯗꯨꯒꯤ ꯄꯥꯎꯁꯨ ꯄꯥꯎꯁꯁꯨ ꯃꯔ ꯃꯔ ꯑꯗꯨꯝ ꯐꯥꯎꯅꯥ ꯃꯥꯗ ꯎꯖꯥ ꯃꯥꯗ ꯑꯣꯖꯥ ꯑꯣꯏꯌꯦꯕ ꯑꯣꯖꯥ ꯅꯨꯄꯤꯒ ꯑꯗꯨꯝ ꯆꯠꯂꯦ ꯃꯥꯕꯨ ꯗ꯭ꯔꯣꯞ ꯇꯧꯋꯦ ꯊꯤꯜꯂꯦ ꯑꯗꯨꯃꯥꯏꯅ ꯃꯤꯉꯣꯟ ꯃꯤꯅ ꯎꯝ ꯑꯩꯒꯤ ꯏꯆꯟ ꯅꯨꯄꯤ ꯑꯩꯈꯣꯏꯅ ꯑꯩꯉꯣꯟꯗ ꯀꯥꯎ ꯍꯥꯏꯔꯛꯄ
ꯑꯥ
ꯂꯩꯕꯅꯤ ꯈꯟꯅꯔꯦ ꯈꯟꯅꯔꯦ ꯅꯨꯃꯤꯠ ꯑꯃ ꯐꯣꯟ ꯇꯧꯗꯦ ꯑꯗꯨꯒ ꯃꯤ ꯑꯃꯅ ꯂꯥꯏ ꯑꯗꯨꯝ ꯊꯝꯃꯛꯑꯦ ꯊꯕꯛ ꯃꯐꯝꯗꯁꯨ ꯑꯗꯨꯒ ꯎꯝ ꯍꯥꯏꯗꯤ ꯑꯩꯈꯣꯏꯅ ꯑꯩꯈꯣꯏꯅ ꯂꯥꯟꯗꯦ ꯍꯥꯏꯗꯤ ꯎꯝ ꯃꯣꯏꯅꯀꯣ ꯅꯨꯡꯁꯤꯅꯤꯡꯗꯕꯒꯤ ꯔ ꯑꯗꯨꯒꯒꯤꯦꯔꯥ ꯅ ꯅꯨꯄꯤ ꯑꯃꯗ ꯑꯃꯨꯛ ꯄꯥꯝꯕ꯭ꯔꯥ ꯍꯥꯏꯕꯗꯤ ꯈꯪꯗ꯭ꯦꯔꯥ
ꯑꯩꯈꯣꯏꯒꯤꯗꯤꯀꯣ ꯃꯥꯅꯗꯤ ꯑꯩ ꯌꯥꯝ ꯈꯟꯕꯅꯦꯕ ꯌꯥꯝ ꯂꯨꯅ ꯇꯧꯋꯦ ꯌꯥꯝ ꯊꯤꯅ ꯈꯜꯂꯦ ꯑꯗꯨ ꯑꯣꯏꯔꯁꯨ ꯃꯥꯅ ꯑꯩꯗꯤ ꯃꯄꯥꯟꯂꯣꯝꯗ ꯂꯩꯌꯦꯕꯀꯣ
ꯑ ꯑꯣ
ꯃꯄꯥꯟꯂꯣꯝꯗ ꯂꯩꯕꯗꯨ ꯋꯥꯔꯤ ꯁꯥꯟꯅꯕ ꯐꯪꯉꯛꯇꯕ ꯑꯩ ꯊꯕꯛ ꯆꯠꯄꯒꯤ ꯑꯗꯨꯒꯤ ꯃꯇꯥꯡꯗ ꯃꯥꯁ ꯉꯣꯟꯗ ꯍꯥꯏꯕꯗꯤ ꯁꯥ ꯋꯥꯔꯤ ꯁꯥꯟꯅꯕ ꯐꯪꯉꯛꯇꯣꯏ ꯋꯥꯈꯜ ꯂꯥꯂ ꯃꯥꯗꯣ ꯏꯒꯅꯣꯔ ꯇꯧꯔꯦ ꯀꯥꯏꯅ ꯈꯟꯖꯕꯗꯣ ꯑꯩꯅ
ꯑꯣ ꯑꯣ
ꯑꯗꯨꯗꯨꯒꯤ ꯃꯥꯗꯣ ꯅꯨꯡꯉꯥꯏꯇꯕ ꯑꯗꯨ ꯑꯩꯅꯁꯨ ꯁꯥꯎꯅꯤꯡꯕꯩ ꯉꯥꯡꯉꯦ ꯃꯔꯝꯗꯤ ꯑꯩꯅ ꯊꯕꯛ ꯋꯥꯅ ꯍꯜꯂꯛꯑꯒ ꯃꯥꯅ ꯑꯗꯨꯒꯨꯝꯕꯒꯤ ꯋꯥ ꯍꯥꯏꯔꯛꯄꯗꯣ ꯑꯩ ꯁꯥꯎꯅꯤꯡꯉꯦꯕ
ꯑꯗꯨꯒꯤ ꯈꯟꯅꯔꯦ ꯑꯗꯗꯒꯤ ꯃꯥꯁꯨ ꯑꯩꯉꯣꯟꯗ ꯑꯩꯗꯣ ꯏꯛꯅꯣꯔ ꯇꯧꯔꯦ ꯑꯩꯗꯣ ꯑꯇꯣꯞꯄ ꯃꯤ ꯈꯪꯅꯔꯦ ꯈꯣꯠꯂꯦ ꯃꯄꯥꯟꯂꯣꯝꯗ ꯂꯩꯔ ꯈꯣꯠꯂ ꯀꯥꯏꯅ ꯔꯣꯡ ꯁꯦꯟꯁ ꯈꯟꯕꯗꯣ
ꯑꯣ ꯑꯣ ꯍꯥꯏꯅꯤ ꯑꯩꯈꯣꯏ ꯅꯨꯄꯥ ꯅꯨꯡꯁꯤꯅꯤꯡꯅꯗꯤ ꯄꯨꯟꯅ ꯂꯩꯒꯗꯕꯅꯦ ꯍꯥꯏꯗꯤ ꯑꯩꯅ ꯈꯨꯟꯗ ꯂꯩꯔꯤꯗꯤ ꯃꯥꯁꯨ ꯂꯩ ꯂꯩꯒꯗꯕ ꯆꯤꯡꯗ ꯂꯩꯅꯤ ꯂꯩꯒꯗꯕ ꯑꯗꯨꯃꯥꯏꯅ ꯇꯧꯒꯗꯕꯒꯤ
ꯃꯥꯅ ꯑꯥꯗ ꯂꯩꯕꯗꯣ ꯤ ꯌꯥꯝ ꯇꯧꯋꯦ ꯑꯗꯨꯏ ꯇꯥꯔꯁꯨ ꯑꯩꯅ ꯊꯕꯛ ꯍꯦꯛ ꯇꯧꯕꯗꯒꯤ ꯃꯥꯗꯣ ꯄꯥꯎ ꯐꯥꯎꯅꯕ ꯐꯪꯈꯤꯗ꯭ꯔꯦꯕ ꯐꯪꯈꯤꯗ꯭ꯔꯦ ꯍꯥꯏꯕꯗꯤ ꯃꯇꯥꯡꯗ ꯌꯥꯝ ꯆꯥꯟꯅꯗꯕ
ꯑꯣ ꯑꯩꯗꯤ
ꯍꯥꯏꯗꯤ ꯑꯩꯅ ꯊꯕꯛ ꯍꯜꯂꯛꯄꯒ ꯃꯣꯏꯅ ꯇꯨꯝꯕ ꯃꯇꯝ ꯑꯣꯏꯌꯦꯕꯀꯣ ꯑꯩꯅ ꯍꯧꯒꯠ ꯃꯥꯅ ꯍꯧꯒꯠꯇ꯭ꯔꯤꯀꯥꯟꯗ ꯑꯩꯅ ꯆꯠꯄ ꯇꯥꯏꯃꯤꯡ ꯑꯣꯏꯔꯦꯕ ꯃꯇꯝ ꯐꯪꯅꯗ꯭ꯔꯦꯕ
ꯂꯩ ꯑꯩꯗ ꯎꯝ ꯃꯥꯒ ꯑꯗꯨꯃꯥꯏꯅ ꯇꯧꯕꯒꯤ ꯆꯥꯛ ꯆꯣ ꯆꯥꯅꯤꯡꯗꯦ ꯇꯨꯝꯁꯤ ꯇꯣꯡꯅꯤꯡꯗꯦ ꯏꯃꯥꯟꯅꯕꯤꯒꯁꯨ ꯋꯥꯔꯤ ꯁꯥꯟꯅꯅꯤꯡꯗꯦ ꯐꯣꯟ ꯈꯛꯛꯇ ꯌꯦꯡꯉ ꯂꯩꯅꯤꯡꯉꯤꯀꯣ ꯃꯥꯒ ꯇꯦꯛꯁꯀ ꯑꯗꯨꯝ ꯊꯥꯅꯤꯡꯉꯦꯕ
ꯍꯣꯏ ꯑꯩꯁꯨꯅꯦ ꯑꯩꯒꯤꯗꯤꯀꯣ ꯑꯦꯕ꯭ꯔꯤ ꯍꯣ ꯑꯣꯜ ꯗꯦ ꯃꯥꯅ ꯐꯣꯟ ꯄꯥꯏꯔꯒ ꯂꯩꯔꯝꯕ ꯑꯣꯏꯕꯅꯤꯅꯀꯣ ꯄꯥꯏꯔꯛꯇꯕ ꯃꯇꯝꯗ ꯑꯩ ꯉꯥꯎꯔꯒ ꯆꯠꯀꯦ ꯇꯧꯕꯒꯤ ꯀꯗꯤꯁꯟꯗ ꯂꯥꯛꯑꯦꯕ ꯑꯗꯣ ꯑꯩ ꯍꯧꯖꯤꯛ ꯀꯨꯏꯔꯦ ꯁꯚꯦꯟ ꯃꯟꯁꯃꯨꯛ ꯁꯨꯔꯦ
ꯌꯥ
ꯑꯗꯨ ꯑꯁꯤꯁꯦ ꯑꯩ ꯈꯥꯡꯉꯒ ꯂꯥꯛꯑꯦꯕ ꯑꯩ ꯑꯩ ꯑꯥꯗꯒꯤ ꯊꯕꯛ ꯃꯥꯏꯗꯃꯛꯇ ꯊꯕꯛ ꯇꯣꯛꯊꯣꯛꯑꯒꯅꯦ ꯈꯨꯗꯛꯇ ꯇꯤꯀꯦꯠ ꯀꯛꯑꯒ ꯑꯩ ꯊꯣꯛꯂꯛꯑꯦꯕ
ꯑꯣ ꯑꯣ ꯑꯣ
ꯑꯗꯨꯒ ꯃꯥꯅ ꯑꯃꯨꯛ ꯆꯪꯈꯤꯕ ꯑꯩ ꯎꯅꯔꯣꯏꯅ
ꯑꯁ
ꯑꯩꯈꯣꯏ ꯑꯅꯤꯗꯣ ꯍꯣꯏ
ꯑꯟꯗ꯭ꯔꯥ ꯑꯁ ꯑꯃꯁꯁꯨ ꯑꯗꯨꯃꯥꯏꯅ ꯇꯧꯕꯅꯦ ꯑꯩꯅꯀꯣ ꯃꯥꯗꯣ ꯌꯥꯝ ꯌꯦꯡꯅꯤꯡꯕ ꯌꯥꯏ ꯑꯩ ꯈꯨꯟꯗ ꯂꯥꯛꯑꯦ ꯈꯨꯟꯗ ꯑꯦꯗꯃꯤꯁꯟ ꯇꯧꯅꯤꯡꯦ ꯈꯨꯟꯗ ꯂꯥꯛꯑꯦꯗꯣ ꯑꯩꯅ ꯏꯕꯥꯅꯤꯗ ꯑꯦꯗꯃꯤꯁꯟꯅꯤ ꯇꯧꯕ ꯆꯠꯂꯦ ꯑꯗꯣ ꯃꯥꯅ ꯑꯩ ꯍꯌꯦꯡ ꯆꯠꯇꯣꯏꯔꯦ ꯉꯁꯤ ꯎꯅꯕ ꯂꯥꯛꯑꯣ ꯍꯥꯏꯔ ꯑꯦ ꯑꯩ ꯊꯕꯛ ꯁꯪꯗꯦ ꯑꯩ ꯂꯥꯎ ꯆꯠꯀꯦꯅ ꯂꯥꯎ ꯆꯠꯈ꯭ꯔꯦ ꯑꯗꯣ ꯑꯩ ꯃꯣꯔꯅꯤꯡꯗꯣ ꯆꯠꯇꯣꯔꯦ ꯑꯩ ꯍꯧꯖꯤꯛ ꯆꯥꯗꯣꯏꯔꯦ ꯅꯪꯅ ꯍꯧꯖꯤꯛꯐꯥꯎ ꯀꯩꯗꯧꯔꯒꯦ ꯅꯪ ꯂꯥꯛꯀꯦ ꯍꯥꯏꯔꯅ ꯂꯥꯛꯄ ꯑꯗꯨꯋꯥꯏꯗ ꯀꯞꯄꯦꯀꯣ ꯑ ꯃꯥꯅ ꯂꯥꯛꯑꯦ ꯊꯦꯡꯅ ꯂꯥꯛꯑꯦ ꯃꯥ ꯂꯥꯛ ꯀꯄꯒ ꯑꯩꯗꯣ ꯃꯥ ꯎꯔꯒ ꯆꯠꯀꯦꯅ ꯈꯟꯕ ꯃꯥ ꯎꯔꯒ ꯑꯗꯨꯝ ꯆꯠꯂꯦ
ꯍꯣꯏ ꯑꯩꯗꯤ ꯃꯥ ꯑꯩꯁꯤꯗ ꯂꯥꯛꯑꯦ ꯂꯥꯛꯑꯒ ꯑꯩꯅ ꯂꯥꯁ ꯑꯣꯏꯅ ꯎꯅꯔꯝꯃꯦ ꯑꯃꯨꯛꯇꯪ ꯑꯗꯨ ꯍꯦꯛ ꯎꯅꯕ ꯅꯣꯉꯥꯟꯕꯗꯒꯤ ꯃꯥ ꯑꯃꯨꯛ ꯍꯟꯅ ꯄꯥꯎ ꯐꯥꯎꯅꯕ ꯐꯪꯈꯤꯗ꯭ꯔꯦ ꯐꯣꯟꯁꯨ ꯆꯥꯏꯈ꯭ꯔꯦ
ꯑꯦ ꯅꯪ ꯅꯨꯄꯥ ꯑꯃꯗ ꯅꯨꯡꯁꯤꯕ꯭ꯔꯥ ꯑꯗꯨꯗꯤ
ꯅꯨꯡꯁꯤ ꯌꯥꯝ ꯊꯤꯅ
ꯑꯩ ꯍꯥꯏꯗꯤꯅꯤ ꯑꯇꯣꯞꯄꯒ ꯑꯃꯨꯛ ꯄꯥꯎ ꯐꯥꯎꯅꯔꯕ꯭ꯔꯥ
ꯄꯥꯎꯅꯗꯦ
ꯑꯣ
ꯑꯩ ꯀꯅꯥ ꯑꯩ ꯁꯤꯒꯤ ꯑꯦꯞꯁꯦ ꯁꯤꯒꯤ ꯑꯦꯞ ꯑꯣꯏ ꯁꯤꯒꯤ ꯀꯩꯅꯣꯁꯦ ꯊꯕꯛꯁꯦ ꯇꯧꯕ ꯃꯇꯝꯗꯒꯤꯀꯣ ꯃꯤꯒ ꯑꯩ ꯋꯥꯔꯤ ꯁꯥꯟꯅꯕꯅꯤ ꯑꯗꯨ ꯅꯠꯇ꯭ꯔꯗꯤ ꯑꯩ ꯏꯇꯣꯝꯇ ꯌꯥꯝ ꯊꯤꯅ ꯂꯣꯟꯂꯤ ꯐꯤꯜ ꯇꯧꯔꯦ ꯏꯇꯣꯝꯇ ꯂꯩꯌꯦꯕ
ꯏꯇꯣꯝꯗ ꯂꯩꯔꯗꯤ ꯀꯞꯁꯨ ꯀꯞꯅꯤꯡꯉꯦ ꯊꯋꯥ ꯊꯃꯣꯏꯁꯨ ꯅꯨꯡꯉꯥꯏꯇꯦ ꯊꯋꯥꯏꯁꯨ ꯅꯨꯡꯉꯥꯏꯇꯦ ꯑꯗꯨꯒ ꯎꯝ
ꯇꯨ ꯗꯦꯖꯅꯦ ꯍꯥꯏꯕ ꯑꯣꯏꯇꯥꯔꯒꯗꯤ ꯑꯩ ꯆꯁ ꯈꯥꯡꯈ꯭ꯔꯒꯦꯕꯀꯣ ꯀꯨꯏꯔꯦꯗꯅ ꯃꯇꯝꯗꯣ
ꯎꯝ ꯎꯝ ꯍꯣꯏ ꯑꯩꯁꯨ ꯆꯍꯤ ꯑꯅꯤ ꯆꯍꯤ ꯑꯅꯤ ꯐꯥꯕꯗꯣ ꯃꯥꯅ ꯎꯝ ꯑꯦꯅꯤꯚꯔꯁꯔꯤ ꯇꯥꯏꯕ ꯑꯩꯅ ꯍꯦꯄꯤ ꯑꯦꯅꯤꯚꯔꯁꯔꯤ ꯃꯅꯤ ꯍꯥꯟꯅꯒꯨꯝꯅ ꯐꯖꯅ ꯅꯨꯡꯁꯤꯅꯔꯁꯦ ꯑꯩꯅ ꯅꯪ ꯇꯧꯈꯤꯕꯁꯤꯡꯗꯣ ꯑꯩ ꯑꯩ ꯉꯥꯛꯄꯤꯒꯅꯤ ꯑꯗꯨꯃꯥꯏꯅ ꯑꯩꯉꯣꯟꯗ ꯇꯧꯔꯛꯀꯅꯨ ꯑꯩꯅ ꯑꯗꯨꯃꯥꯏꯅ ꯑꯩ ꯅꯪ ꯊꯝꯃꯣꯏ ꯁꯦꯡꯅ ꯅꯨꯡꯁꯤ ꯑꯩꯅꯀꯣ ꯊꯨꯅꯥꯕ ꯃꯥꯑ ꯀꯞꯄꯒꯑ
ꯎꯝ
ꯑꯅꯤ ꯁꯤꯣ ꯍꯥꯏꯅ
ꯑꯗꯣ ꯑꯩꯒꯤꯗꯨꯀꯣ ꯖꯁ ꯑꯩꯒ ꯃꯥꯒ ꯑꯃꯨꯛ ꯈꯤꯇꯪ ꯋꯥꯟꯁ ꯄꯥꯎ ꯐꯥꯎꯅꯈ꯭ꯔꯗꯤ ꯃꯥꯒ ꯑꯩꯒ ꯁꯥꯎꯅꯕꯁꯦ ꯐꯅꯤꯕ
ꯑꯣ ꯑꯣ
ꯄꯥꯎ ꯐꯥꯎꯅꯕꯁꯦ ꯐꯪꯗ꯭ꯔꯦꯕ ꯐꯪꯗꯤ ꯐꯪꯉꯦ
ꯎꯝ
ꯃꯥꯒꯤ ꯑꯦꯀꯥꯎꯟ ꯑꯅꯧꯕ ꯑꯃ ꯍꯥꯡꯉꯦ ꯃꯥ ꯄꯥꯏ ꯈꯪꯉꯦ ꯑꯗꯨ ꯑꯣꯏꯇꯥꯥꯔꯁꯨ ꯑꯩꯅꯃꯛ ꯃꯦꯁꯦꯁ ꯊꯥꯕꯗꯤ ꯃꯥ ꯍꯜꯂꯛꯑꯣꯏꯕ
ꯑꯣ ꯌꯥꯝ ꯅꯨꯡꯁꯤꯌꯦ ꯑꯗꯣ ꯀꯗꯣ ꯅꯨꯄꯥꯒꯤ ꯑꯣ ꯑꯦꯚꯤꯒꯤ ꯃꯃꯤꯡ ꯍꯥꯏꯔꯛꯑꯣ ꯑꯩ ꯇꯦꯛꯁ ꯊꯥꯖꯔꯛ ꯅꯪ ꯀꯩꯇꯧꯔꯤꯅꯣ ꯅꯪ ꯅꯨꯄꯤ ꯀꯣꯏꯕ꯭ꯔꯥ ꯀꯃꯥꯏ ꯑꯗꯨꯃꯥꯏꯅ ꯍꯪꯉꯗꯤ ꯏ ꯃꯥ ꯃꯥ ꯂꯣꯌꯔ ꯑꯣꯏꯔꯗꯤ ꯅꯨꯡꯁꯤꯌꯦ ꯃꯥ ꯅꯨꯄꯤ ꯀꯣꯏ ꯑꯗꯨꯗ ꯍꯥꯏꯔꯒꯅꯤꯅꯦ
ꯑ ꯃꯥ ꯑꯗꯨꯗꯤ ꯇꯧꯗꯕ ꯃꯥꯜꯂꯦ ꯍꯥꯏ ꯍꯥꯏꯕꯤꯒꯦꯔꯥ ꯅꯪ ꯑꯃꯨꯛ ꯈꯟꯅꯔꯣꯏꯗ꯭ꯔꯣ
ꯑꯣ ꯍꯗ
ꯅꯪ ꯍꯥꯏ
ꯒꯤꯗꯗ꯭ꯔꯦ ꯍꯥ
ꯅꯪꯅ ꯍꯥꯏꯕꯤꯒꯔꯕ
ꯑꯣ ꯑꯩꯅ ꯍꯥꯏꯕꯤꯌꯔꯥ ꯍꯥꯏꯕ
ꯍꯥꯏꯕꯤꯌꯣ
ꯑꯣ ꯑꯩꯅ ꯍꯥꯏꯁꯦ ꯀꯩꯗꯧꯔꯤꯅꯣ ꯑꯗꯨꯃꯥꯏꯅ ꯍꯥꯏꯔꯒ ꯃꯥꯅꯀꯣ ꯂꯔ ꯑꯣꯏꯔꯤꯗꯤ ꯀꯌꯥꯝ ꯀꯔꯤ ꯇꯧꯗꯦ
ꯖꯁ ꯃꯥꯒꯤꯅꯦ ꯃꯥꯒꯤ ꯅꯝꯕꯔꯗꯣ ꯈꯛꯇꯪ ꯂꯧꯕ ꯉꯃꯗꯤ ꯌꯥꯔꯦ
ꯑꯣ ꯑꯣ ꯍꯣꯏ ꯍꯣꯏ ꯅꯪꯒꯤ ꯅꯝꯕꯔ ꯄꯤꯌꯣ ꯄꯥꯎ ꯐꯥꯎꯅꯕ ꯌꯥꯕ꯭ꯔꯥ ꯑꯗꯨꯃꯥꯏꯅ ꯍꯥꯏꯔꯗꯤ ꯄꯤꯔꯛꯀꯅꯤ ꯏ ꯃꯥꯥꯅ ꯀꯣ ꯃꯥꯅ ꯈꯔ ꯅꯨꯄꯤ ꯑ ꯆꯣꯣꯛꯄ ꯑꯣꯏꯔꯗꯤ
ꯍꯣꯏ ꯑꯗꯨꯗꯤ ꯀꯩꯁꯨ ꯇꯧꯗꯦ ꯃꯥꯁꯨ ꯀꯣ ꯑꯩꯒ ꯍꯧꯖꯤꯛ ꯕ꯭ꯔꯦꯛ ꯂꯩꯕꯁꯦ ꯃꯥꯁꯨ ꯌꯥꯝ ꯊꯤꯅ ꯃꯔꯝꯗꯤ ꯑꯩꯅ ꯈꯟꯕꯗꯒꯤꯗꯤ ꯃꯥꯅ ꯈꯟꯕꯅ ꯍꯦꯜꯂꯦꯕ ꯈꯟꯕꯅ ꯍꯦꯜꯂꯦ ꯍꯥꯏꯗꯤ ꯑꯩ ꯑꯗꯨ ꯃꯥꯅ ꯌꯥꯝ ꯈꯟꯕꯅꯦꯕ ꯑꯗꯨꯒ
ꯑꯩꯈꯣꯏꯅ ꯅꯨꯄꯥꯁꯦ ꯍꯟꯗ꯭ꯔꯦꯠ ꯑꯥꯎꯠ ꯑꯣꯐ ꯍꯟꯗ꯭ꯔꯦꯠ ꯍꯟꯗ꯭ꯔꯦꯠ ꯂꯣꯏ ꯄꯤꯈ꯭ꯔꯦꯕ
ꯍꯣꯏ ꯃꯥꯅꯅꯦ ꯋꯥꯈꯜ ꯅꯨꯡꯉꯥꯏꯅꯕ ꯃꯤꯒ ꯄꯥꯎ ꯐꯥꯎꯅꯔꯝꯕꯗꯤ ꯌꯥꯏ ꯖꯁ ꯁꯦꯔꯦꯁ ꯁꯦꯔꯦꯁ ꯇꯥꯅꯗꯤ ꯁꯨꯝ ꯈꯪ ꯈꯪꯅꯔꯣꯏ ꯑꯩꯗꯤ ꯑꯩꯁꯨ ꯈꯪꯅꯕ ꯉꯝꯗꯦꯕꯀꯣ ꯑꯗꯣ ꯃꯥꯁꯨ ꯈꯪꯅꯔꯣꯏ ꯁꯨꯝ ꯈꯪ ꯈꯪꯅꯔꯣꯏ
ꯅꯕꯥꯅꯤ ꯑꯃꯨꯛ ꯍꯜꯂꯛꯀꯗꯕ ꯃꯥꯜꯂꯦꯗ ꯑꯩꯗꯤ ꯑꯃꯨꯛ ꯅꯕꯥꯅꯤꯕꯨ ꯑꯃꯨꯛ ꯊꯨꯡꯅꯍꯟꯅꯤꯡꯉꯦ
ꯑ ꯃꯇꯦꯡ ꯇꯧꯑꯣ
ꯎꯝ ꯌꯥꯏꯑꯦ ꯑꯩꯁꯨ ꯑꯩꯁꯨ ꯈꯪꯉꯦꯕ ꯑꯩꯈꯣꯏꯅ ꯋꯥꯕꯗꯣ ꯆꯛꯁꯨ ꯆꯅꯤꯅꯤꯡ ꯗꯦ ꯊꯕꯛꯁꯨ ꯇꯧꯅꯤꯡꯅꯦꯦ ꯐꯣꯟ ꯈꯛꯇ ꯃꯦꯠꯂꯒ ꯂꯩꯅꯤꯡꯅꯦ ꯑꯃ ꯑꯩꯈꯣꯏꯅ ꯐꯣꯇꯣ ꯀꯥꯞ ꯀꯥꯞ ꯄꯥ ꯕꯅꯤ ꯀꯥꯞꯄꯗꯣ ꯌꯦꯡꯉꯒꯀꯣ ꯊꯝꯃꯣ ꯌꯥꯝ ꯅꯨꯡꯉꯥꯏꯇꯦꯕ
ꯍꯣꯏ ꯃꯦꯃꯣꯔꯤꯁꯇꯤ ꯌꯥꯝ ꯍꯥꯏꯗꯤ ꯍꯥꯟꯅꯗꯤ ꯃꯥꯒ ꯀꯥꯞꯈꯤꯕꯗꯣ ꯆꯪꯉꯒ ꯐꯥꯎ ꯌꯦꯡꯗꯕ ꯌꯥꯎꯕꯗꯣ ꯍꯧꯖꯤꯛ ꯇꯤꯀꯣ ꯖꯨꯝ ꯇꯧꯔꯒ ꯑꯦꯅꯤ ꯀꯩ ꯈꯨꯠ ꯑꯣꯏꯔꯣ ꯈꯣꯡ ꯑꯣꯏꯔꯣ ꯑꯦꯅꯤꯊꯤꯡ ꯂꯣꯏ ꯈꯪꯉꯦ ꯗꯤ ꯖꯨꯝ ꯇꯧꯁꯜꯂꯒ ꯌꯦꯡꯉꯦꯕꯀꯣ
ꯑꯩꯗꯤ ꯌꯥꯝ ꯅꯨꯡꯉꯥꯏꯇꯦ ꯇꯥꯕ ꯀꯅꯤꯡꯉꯌꯣ ꯍꯣꯏ ꯑꯩ ꯐ ꯇꯥꯕꯗ ꯅꯨꯡꯉꯥꯏꯗꯕ ꯅꯪ ꯀꯩ ꯑꯣꯏꯔꯛꯒꯦ ꯑꯩꯗꯣ ꯑꯩꯗꯣ ꯑꯗꯣ ꯅꯨꯃꯤꯠꯇ ꯀꯛꯄꯒ ꯅꯪ ꯀꯩꯒꯤꯅꯣ ꯑꯩꯉꯣꯟꯗ ꯇꯧꯔꯗꯤ ꯅꯪ ꯅꯍꯥꯟ ꯑꯩꯉꯣꯟꯗ ꯌꯥꯝ ꯅꯨꯡꯁꯤꯌꯦ ꯑꯩ ꯊꯥꯗꯣꯛꯂꯣꯏ ꯍꯥꯏꯕ ꯅꯠꯇ ꯆ ꯑꯗꯨꯃꯥꯏꯅ ꯍꯥꯏ ꯑꯩꯅꯦ ꯑꯗꯨꯒ ꯑꯩꯗꯣ ꯃꯄꯥꯟꯗ ꯂꯥꯏꯔ ꯀꯞꯒ ꯑꯃꯨꯛꯣꯟꯗ ꯚꯤꯗꯤꯑꯣ ꯀꯣꯜꯗ ꯐꯔꯁꯦ ꯑꯩ ꯌꯥꯝ ꯂꯥꯜꯂꯛꯑꯦꯁꯦ ꯅꯪ ꯌꯥꯝ ꯅꯨꯡꯁꯤꯌꯦꯦ ꯇꯨꯝꯃꯣ ꯇꯨꯝꯃꯣ ꯑꯗꯨꯃꯥꯏ ꯍꯥꯏꯔꯦ ꯐꯣꯟ ꯄꯥꯏꯔꯦ ꯃꯥꯅ ꯇꯨꯝꯒꯦ ꯍꯥꯏꯔꯦ ꯃꯁꯛ ꯏꯔꯦꯡꯉ ꯌꯥꯝ ꯅꯨꯡꯁꯤꯕ ꯑꯗꯨ ꯑꯗꯨ ꯀꯄꯦꯦ
ꯑꯩꯁꯨ ꯀꯣ ꯈꯪꯗꯦꯗ
ꯍꯥꯏꯗꯤ ꯑꯩ ꯑꯩꯈꯣꯏꯗꯤ ꯑꯩꯈꯣꯏ ꯃꯃꯥ ꯕꯕꯥ ꯑꯩꯈꯣꯏ ꯆꯤꯆꯦ ꯂꯣꯏ ꯈꯪꯉꯦꯕ ꯑꯩꯈꯣꯏ ꯃꯃꯥ ꯄ ꯃꯉꯣꯟꯗ ꯁꯞꯄꯣꯔꯠ ꯇꯧꯋꯦꯕ ꯑꯩꯁꯦ
ꯇꯨ ꯐꯩꯦ ꯍꯦꯒꯗꯤꯦ ꯇꯧꯗꯤ
ꯑꯗꯨꯒꯤ ꯑꯩꯗꯤ ꯏꯕꯥꯅꯤ ꯑꯥ ꯕꯖꯥꯔ ꯀꯔꯤ ꯀꯔꯥ ꯑꯗꯨꯝ ꯆꯠꯄꯗꯣ ꯃꯤꯅ ꯑꯗꯨꯝ ꯎꯋꯦꯅ ꯑꯗꯨ ꯅꯨꯄꯥ ꯑꯇꯣꯞꯄꯒ ꯑꯗꯨꯝ ꯆꯠꯅꯤꯡꯗ꯭ꯔꯦꯕ ꯍꯥꯏꯗꯤ ꯅꯨꯄꯥ ꯑꯇꯣꯞꯄꯒ ꯑꯗꯨ ꯄꯥꯎ ꯐꯥꯎꯅꯤꯡꯗ꯭ꯔꯦꯕ
ꯑꯗꯨ ꯅꯪ ꯏꯟꯁꯇꯥ ꯍꯣꯏ ꯑꯩ ꯅꯣꯔꯃꯦꯜꯗ ꯑꯣꯏꯅ ꯍꯥꯏꯔꯛꯑꯒꯦ
ꯎꯝ ꯎꯝ ꯒ꯭ꯌꯥꯟ ꯇꯥꯔꯗ꯭ꯔꯦꯗ ꯃꯣꯏꯅ ꯅꯨꯄꯥꯅ ꯅꯨꯡꯁꯤꯠ
ꯑꯣ ꯃꯥꯒꯤꯗꯨꯗꯤꯀꯣ ꯑꯩꯉꯣꯟꯗ ꯂꯥꯟꯅ ꯂꯧꯕꯒꯤꯅꯦꯕ ꯂꯥꯟꯅ ꯂꯧꯗ꯭ꯔꯒꯗꯤ ꯀꯣ ꯀꯩꯝ ꯇꯧꯔꯣꯏꯕ
ꯎꯝ
ꯂꯥꯟ ꯍꯥꯏꯗꯤ ꯀꯩ ꯍꯥꯏꯒꯅꯤ
ꯎꯝ
ꯂꯥꯟꯅ ꯔꯣꯡ ꯁꯦꯟꯁꯇꯣ
ꯎꯝ
ꯑꯗꯨ ꯈꯛꯇꯪꯒ ꯀ꯭ꯂꯤꯌꯥꯂꯤꯌꯥꯔ ꯇꯧꯕ ꯉꯝꯃꯕ ꯀ꯭ꯂꯤꯌꯥꯌꯔ ꯍꯥꯏꯗꯤ ꯖꯁ ꯃꯥꯅ ꯊꯥꯖꯕ ꯑꯣꯏꯔ ꯊꯥꯖꯗꯕꯗꯤ ꯈꯪꯗꯦ ꯑꯗꯨ ꯍꯥꯏꯇꯥꯔꯒꯁꯨ ꯔꯤꯌꯦꯂꯤꯇꯤꯗ ꯊꯣꯛꯈꯤꯕꯗꯣ ꯑꯗꯨꯗꯣ ꯈꯇꯪꯒ ꯍꯥꯏꯕꯗꯣ ꯑꯗꯨꯗꯣ ꯑꯗꯨꯗꯨꯇꯪ ꯌꯥꯔꯦ
ꯑꯦ ꯒ꯭ꯌꯥꯟ ꯇꯥꯔꯛꯇ꯭ꯔꯦ ꯑꯩꯈꯣꯏ ꯅꯨꯄꯤꯁꯦ ꯅꯨꯄꯥꯅ ꯍꯥꯏꯗꯤ ꯅꯪꯉꯣꯟꯗꯗꯤ ꯍꯥꯏꯕ ꯅꯠꯇꯦ ꯑꯗꯣ ꯅꯨꯄꯥꯅ ꯅꯨꯡꯁꯤꯗ꯭ꯔꯦ ꯍꯥꯏꯔꯗꯤ ꯑꯩꯈꯣꯏ ꯅꯨꯄꯤꯗꯤ ꯎꯄꯥ ꯂꯩꯗꯦ
ꯍꯣꯏ ꯎꯄꯥꯏꯁꯨ ꯂꯩꯇꯦ ꯑꯗꯨꯒ ꯑꯩꯁꯨ ꯑꯗꯨꯃꯥꯏꯅ ꯇꯧꯔꯝ ꯇꯥꯔꯒꯗꯤ ꯈꯟꯁꯨ ꯈꯜꯂꯣꯏ
ꯎꯝ
ꯍꯥꯏꯗꯤ ꯃꯥꯅ ꯑꯗꯨ ꯃ ꯗꯥꯛ ꯂꯥꯎꯅ ꯑꯩꯅ ꯑꯗꯨꯗꯣ ꯈꯪꯉꯦ ꯀꯥꯏꯅ ꯈꯪꯉꯗꯤꯀꯣ ꯁꯨꯃꯥꯏꯅ ꯈꯟꯗ꯭ꯔꯦ ꯀꯥꯏꯅ ꯈꯪꯉꯒꯗꯤ ꯑꯩꯁꯨ ꯈꯜꯂꯣꯏꯕ ꯑꯩꯁꯨ ꯃꯥ ꯈꯛꯇꯪ ꯂꯥꯛꯑ ꯀꯥꯏꯅ ꯈꯟꯒꯅꯦꯕ
ꯑꯩꯈꯣꯏ ꯆꯃꯦꯃꯦ
ꯑꯗꯣ ꯃꯥꯗ ꯈꯟꯗꯕꯗꯣ ꯑꯗꯨꯒꯤꯅꯦ ꯑꯩꯁꯤ ꯍꯥꯏꯕꯗꯤ ꯁꯚꯦꯟ ꯃꯟꯁꯁꯦ ꯑꯩꯁꯦ ꯌꯥꯝ ꯊꯤꯅ ꯋꯥꯟ ꯗꯦ ꯇ꯭ꯋꯦꯟꯇꯤ ꯐꯣꯔ ꯑꯋꯥꯔꯁ ꯉꯥꯏꯕꯗ ꯌꯥꯝ ꯊꯤꯅ ꯋꯥꯕꯅꯦꯕ
ꯎꯝ
ꯋꯥꯗ꯭ꯔꯣ
ꯎꯝ ꯍꯏꯦ ꯍꯥꯏꯗꯤ ꯅꯪ ꯁꯤꯗꯁꯨ ꯍꯥꯏꯗꯤ ꯅꯪꯒꯤ ꯅꯨꯄꯥꯒꯤ ꯐ ꯊꯣꯛꯑꯦꯀꯣ
ꯑꯗꯨꯝ ꯀꯩꯝ ꯀꯥꯏꯗꯦ ꯅꯪ ꯑꯩ
ꯑꯥ ꯑꯩꯗꯤ ꯅꯨꯄꯥ ꯅꯨꯄꯥꯔꯅ ꯈꯟꯕ
ꯍꯥꯝ
ꯎꯝ
ꯑꯣ ꯃꯤꯡ ꯊꯣꯛꯄꯗꯨꯔꯣ ꯑꯣ ꯍꯣꯏ
ꯑꯗꯨꯁꯨ ꯂꯣꯏ ꯊꯝꯕꯒꯤ ꯅꯨꯡꯁꯤꯗ꯭ꯔꯥ
ꯑꯍ